ꯍꯥꯥꯎ
ꯆꯥꯛ ꯊꯣꯡꯉꯕꯣ
ꯍꯣꯏ ꯊꫭꯡꯔꯤ ꯅꯪꯗꯤ ꯍꫭꯏ ꯊ‌ꯣꯡꯉꯤꯌ‌ꯦ
ꯀꯔꯤ ꯍꯦꯟꯖꯥꯡꯅꯣ
ꯑꯣꯛꯁꯥ ꯊꯣꯡꯉꯦ
ꯁꯦꯁ ꯃꯤꯗꯤ ꯍꯥꯎꯏꯀꯣ ꯑꯩꯈꯣꯏꯗꯤ ꯁꯧꯒ꯭ꯔꯤ ꯊꯣꯡꯉꯦ ꯁꯧꯒ꯭ꯔꯤ ꯁꯧꯒ꯭ꯔꯤ ꯁꯧꯒ꯭ꯔꯤꯒ ꯕꯤꯟꯁꯀ ꯊꯣꯡꯉꯦ
ꯁꯧꯒ꯭ꯔꯤꯅ ꯍꯦꯅ ꯍꯥꯎꯋꯦ
ꯅꯪꯅ ꯊꯣꯡꯕ꯭ꯔꯣ ꯀꯅꯥ ꯊꯣꯡꯕ꯭ꯔꯣ
ꯑꯅꯤꯔꯛ ꯑꯅꯤꯅ ꯊꯣꯛ ꯑꯩꯁꯨ ꯏꯆꯦꯁꯨ ꯑꯅꯤꯃꯛ
ꯁꯦꯁ
ꯃꯍꯥꯎꯗꯤ ꯈꯪꯗꯦ
ꯍꯥꯎ ꯊꯨꯝ ꯊꯨꯝ ꯅꯝꯗꯧ ꯃꯥꯟꯗꯦ ꯊꯨꯝ ꯅꯝꯗꯧ ꯃꯥꯟꯗꯦ
ꯑꯩꯁ ꯑꯩ
ꯑꯩ ꯍꯧꯖꯤꯛꯀꯥꯟ ꯊꯨꯝ ꯌꯥꯝ ꯅꯝꯈ꯭ꯔꯦ ꯌꯥꯗ꯭ꯔꯦ ꯍꯣꯏ ꯑꯩꯗꯤ ꯑꯩꯗꯣ ꯊꯨꯝ ꯊꯨꯝꯗꯤ ꯆꯥꯅꯤꯡꯗꯦ ꯑꯗꯣ ꯃꯣꯏꯅ ꯆꯥꯕꯒꯤꯗꯣ ꯑꯩ ꯑꯩꯒꯤꯗꯤ ꯑꯩ ꯍꯥꯎꯗꯕꯗꯣ ꯍꯥꯎꯗꯕꯗꯣ ꯂꯣꯏꯔꯦ
ꯑꯗ ꯍꯧꯖꯤꯛ ꯍꯧꯖꯤꯛꯇꯤ ꯍꯩꯅꯈ꯭ꯔꯕ ꯅꯠꯇ꯭ꯔꯣ
ꯃꯥꯟꯅꯗꯦꯕ
ꯎꯝ ꯍꯥꯏꯅꯗ꯭ꯔꯤꯕ ꯍꯧꯖꯤꯛꯐꯥꯎ
ꯑ ꯍꯥꯏꯅꯗꯦ ꯑꯩ ꯁꯥꯎꯅꯤꯡꯉꯦ ꯑꯗꯨ ꯑꯣꯏꯔꯁꯨ ꯎꯄꯥꯏ ꯂꯩꯇꯦ
ꯃꯍꯥꯎ ꯂꯩꯇꯦꯕ ꯑꯩꯒꯤ ꯃꯍꯥꯎ ꯂꯩꯇꯦ
ꯃꯤꯗꯤ ꯃꯤꯗꯤ ꯎꯝ ꯊꯨꯝ ꯊꯨꯝꯅꯝ ꯊꯨꯝ ꯍꯥꯞꯇ꯭ꯔꯗꯤ ꯃꯍꯥꯎ ꯑ ꯂꯩꯇꯦ ꯍꯥꯏꯔꯅꯗꯤ ꯊꯨꯝ ꯌꯥꯎꯗꯕꯤꯗ ꯑꯗꯨꯝ ꯃꯍꯥꯎ ꯂꯩꯔꯤꯅꯦꯕ
ꯎꯝ ꯍꯥꯏꯗꯤ ꯑꯩꯗꯤ ꯆꯝꯐꯨꯠꯅ ꯃꯍꯥꯎ ꯎꯝ ꯃꯍꯥꯎ ꯌꯥꯝꯃꯦ ꯎꯝ
ꯑꯗꯨ ꯐꯔꯦꯅꯦ ꯑꯗꯣ ꯑꯩꯈꯣꯏ ꯁꯤꯡꯖꯨ ꯆꯥꯃꯤꯟꯅꯗꯕ ꯊꯥꯁꯦ ꯅꯪꯅ ꯆꯠꯄꯗ ꯊꯥ ꯀꯌꯥ ꯀꯩꯗꯅꯣ ꯖꯅꯋꯥꯔꯤꯗꯅꯤꯀꯣ
ꯍꯣꯏ ꯖꯅꯋꯥꯔꯤ ꯐꯦꯕ꯭ꯔꯨꯋꯥꯔꯤ ꯃꯥꯔꯆ ꯑꯦꯄ꯭ꯔꯤꯜ ꯃꯦ ꯖꯨꯟ ꯖꯨꯂꯥꯏ ꯁꯚꯦꯟ ꯁꯤꯛꯁ ꯎꯝ
ꯇꯔꯨꯛ ꯇꯔꯨꯛꯔꯣ
ꯎꯝ ꯇꯔꯦꯠꯗꯤ ꯁꯨꯈ꯭ꯔꯦ ꯗꯦꯠ ꯐꯥꯏꯐ ꯇ ꯆꯠꯄꯅꯤꯅꯀꯣ ꯎꯝ
ꯎꯝ ꯆꯥꯅꯤꯡꯗ꯭ꯔꯣ ꯆꯥꯅꯤꯡꯕ ꯐꯥꯎꯗ꯭ꯔꯣ
ꯑꯥ ꯑꯩꯗꯤ ꯅꯨꯇꯤꯒꯤ ꯆꯥꯏꯅꯦ ꯑꯁꯤ ꯑꯩꯈꯣꯏꯗꯁꯨ ꯑꯩꯒꯤ ꯌꯨꯝꯗꯁꯨ
ꯑꯩꯒꯤ ꯏꯆꯦꯒ ꯏꯕꯥꯅꯤꯗꯣ ꯇꯞ ꯑꯃ ꯑꯃꯅꯤ ꯆꯥꯕꯗꯣ ꯑꯁ
ꯑꯁ ꯇꯞ ꯇꯞ ꯑꯃꯗꯤ ꯍꯦꯟꯃꯟꯗ꯭ꯔꯣ ꯅꯪꯒꯤꯁꯦ
ꯈꯨꯟꯗ ꯂꯩꯕ ꯀꯥꯟꯗ ꯑꯁꯤꯒꯨꯝꯕ ꯃꯍꯥꯎ ꯈꯪꯒ꯭ꯔꯥꯗꯤꯀꯣ ꯑꯁ ꯕꯥꯏ ꯌꯥꯝ ꯍꯥꯎꯋꯦ ꯅꯄꯥꯛꯄꯤꯗꯣ ꯅꯥꯀꯨꯞꯄꯤ ꯅꯠꯇꯕ ꯅꯄꯥꯛꯄꯤꯗꯣ ꯍꯣꯢ ꯅꯄꯥꯛꯄꯤꯒ ꯑꯗꯨꯒ ꯍꯪꯒꯥꯝꯒꯤ ꯀꯩꯅꯣꯝꯗ ꯅꯥꯡꯇꯝ ꯑꯥꯎ ꯍꯪꯒꯥꯥꯡꯒꯤꯗꯣ ꯑꯁꯤꯒ ꯃꯣꯔꯣꯛ ꯎꯝ ꯃꯣꯔꯣꯛꯒ ꯑꯁ ꯆꯥꯅꯝꯒ ꯃꯦꯠꯂꯒ ꯑꯩꯁ ꯎꯝ ꯌꯥꯝ ꯍꯥꯎꯋꯦ ꯑꯂꯨ ꯐꯨꯠꯂꯣ ꯎꯝ ꯑꯂꯨ ꯐꯨꯠꯂꯣ ꯆꯥꯛ ꯆꯥꯡ ꯅꯠꯇꯕ ꯑꯂꯨꯗꯣ ꯑꯂꯨꯒ ꯆꯥꯅꯤꯡꯉꯥꯏ
ꯐꯩꯍ‌ꯦ ꯑꯗꯨꯗꯤ ꯅꯪꯁꯦ ꯖꯥꯠ ꯖꯥꯠ ꯌꯥꯝ ꯍꯩꯔꯝꯃꯤꯅ ꯑꯗꯨꯗꯤ
ꯎꯝ ꯑꯁꯤꯅ ꯍꯦꯟꯕꯅꯦ ꯃꯍꯥꯎ ꯃꯤꯃꯤ ꯋꯥꯏ ꯋꯥꯏ ꯑꯁꯤꯒꯨꯝꯕ ꯄꯥꯝꯗꯦ ꯑꯁꯤ ꯍꯥꯞꯇꯦ
ꯎꯝ ꯀꯩꯅꯣꯅꯦ ꯅꯪ ꯑꯁꯣꯝꯗ ꯂꯥꯛꯑꯒ ꯅꯪ ꯁꯥꯒꯨꯝꯕ ꯖꯥꯠ ꯖꯥꯠ ꯆꯥꯕ ꯍꯧꯔꯝꯅꯤ ꯇꯤꯟ ꯑꯃ ꯆꯥꯗꯥꯏꯅꯦ ꯃꯣꯏꯗꯤ ꯀꯔꯤ ꯑꯥ ꯆꯥ ꯆꯥꯔꯝꯒꯅꯤ ꯃꯥꯗꯤ
ꯍꯣꯏ ꯆꯥꯏ ꯍꯥꯎꯋꯦ ꯍꯣꯏ꯫
ꯑꯗ ꯎꯝ ꯀꯔꯝꯕꯔ‌ꯣ
ꯎꯝ ꯇꯤꯟꯗꯣ ꯎꯝ ꯀꯔꯤ ꯎ ꯀꯔꯤ ꯃꯆꯨ ꯍꯥꯏꯁꯤꯔꯥ
ꯑꯈꯣꯏꯅ ꯈꯪꯕ꯭ꯔꯕ ꯑꯩ ꯈꯪꯕ꯭ꯔꯕ ꯃꯁꯛ? ꯑꯩꯅ ꯈꯪꯒꯗ꯭ꯔꯥ ꯎꯝ꯫ ꯍꯥꯏ ꯑꯦ ꯇꯜꯂꯦꯗ ꯅꯪ ꯆꯥꯕꯗꯨ ꯍꯩꯗꯤ ꯍꯩꯅꯕ꯭ꯔꯣ?
ꯑꯁ ꯌꯥꯝ ꯍꯥꯎꯋꯦ ꯑꯩ ꯀꯔꯤ ꯀꯔꯤꯅꯣ ꯌꯥꯝ ꯆꯥꯏꯌꯦ ꯑ ꯎꯝ ꯖꯥꯒꯣꯞꯄꯨꯏ ꯍꯥꯏꯕ꯭ꯔꯥ ꯑꯗꯨꯁꯨ ꯆꯥꯏꯌꯦ ꯑꯗꯨꯒ ꯎꯝ ꯀꯔꯤ ꯀꯔꯤꯅꯣ ꯈꯪꯗꯦ ꯑꯁ ꯑꯩꯈꯣꯏ ꯈꯨꯟꯗ ꯆꯥꯗꯕ ꯌꯨꯝꯗ ꯆꯥꯗꯕꯗꯣ ꯌꯥꯝ
ꯑꯣ ꯑꯠꯆꯥ ꯑꯠꯆꯥ ꯐꯔꯦ ꯐꯔꯦ ꯌꯥꯔꯦ꯫ ꯇꯣꯛꯈ꯭ꯔꯣ ꯌꯥꯝ ꯆꯥꯔꯝꯒꯅꯤ ꯈꯪꯒ꯭ꯔꯦ꯫ ꯃꯃꯤꯡꯗꯨꯒ ꯑꯃ ꯐꯥꯎ ꯇꯥꯗ꯭ꯔꯤꯅꯦ ꯅꯪꯒꯤꯖꯦ ꯫
ꯑꯗꯨꯗꯤ ꯍꯥ ꯀꯔꯤ ꯍꯥꯏꯕ꯭ꯔꯥ ꯍꯪꯉꯣꯏꯗꯤ ꯆꯥꯗꯦꯀꯣ ꯑꯩ꯫
ꯍꯪꯉꯣꯏꯗꯤ ꯆꯥꯗꯦ
ꯎꯝ
ꯆꯥꯒꯅꯣꯍꯦ ꯅꯪ ꯍꯪꯉꯣꯏ ꯆꯥꯔꯗꯤ ꯑꯩ ꯑꯩ ꯆꯥꯕ
ꯑꯩ ꯑꯩ ꯍꯪꯉꯣꯏꯗꯤ ꯆꯥꯔꯣꯏ ꯑꯗꯨ ꯑꯩꯒꯤ ꯏꯅꯦꯅ ꯍꯪꯉꯣꯏ ꯅꯪꯒꯤ ꯄꯤꯒꯅꯤ ꯍꯥꯏ
ꯎꯝ
ꯍꯥꯕꯅꯦ ꯄꯤꯒꯗꯤ ꯑꯩꯗꯤ ꯍꯪꯉꯣꯏꯗꯤ ꯑꯩ ꯁꯨꯛ ꯆꯥꯖꯔꯣꯏꯀꯣ ꯑꯗꯨꯒ ꯀꯔꯤ ꯉꯥ ꯉꯥꯔꯤꯟ ꯍꯥꯏꯕ꯭ꯔꯥ ꯀꯔꯤ ꯍꯥꯏꯕ꯭ꯔꯥ
ꯑꯣ
ꯉꯥꯄ꯭ꯔꯨꯝ ꯍꯥꯏꯕ꯭ꯔꯥ ꯁꯥꯡꯂꯒ ꯔꯦꯠ ꯔꯦꯠ ꯇꯧꯕꯗ ꯎꯝ ꯑꯣ ꯑꯣ ꯂꯤꯟ ꯃꯥꯟꯕꯗ ꯑꯣ ꯑ
ꯑꯗꯨ ꯉꯥꯄ꯭ꯔꯨꯝ ꯅꯠꯇ꯭ꯔꯣ ꯉꯥꯄ꯭ꯔꯨꯝ ꯍꯥꯏꯕꯅꯤ
ꯎꯝ ꯉꯥꯗꯤ ꯃꯃꯤꯡꯁꯨ ꯈꯪꯗꯦꯍ‌ꯦ
ꯑ‌ꯣ
ꯑꯗꯣ ꯑꯁꯤꯁꯨ ꯑꯩ ꯆꯥꯅꯤꯡꯗꯦꯕ
ꯑꯗꯨ ꯑꯗꯨ ꯍꯛꯆꯥꯡꯒꯤ ꯌꯥꯝ ꯐꯩ ꯍꯥꯏꯕꯅꯦ ꯑꯗꯣ ꯑꯩꯗꯤ ꯆꯥꯅꯤꯡꯗꯦ ꯑꯩ ꯍꯩꯅꯗꯦ ꯑꯩꯗꯤ
ꯑꯩꯈꯣꯏ ꯑꯅꯦꯅ ꯌꯥꯝ ꯍꯥꯎꯕꯅꯦ ꯍꯛꯆꯥꯡꯗ ꯌꯥꯝ ꯐꯕꯅꯦ ꯍꯤ ꯑꯩꯅ ꯑꯜ ꯑꯗꯨꯗꯤ ꯑꯩ ꯆꯥꯅꯤꯡꯗ‌ꯦ ꯑꯩ ꯐꯔꯁꯨ ꯍꯥꯎꯔꯁꯨ ꯑꯩꯗꯤ ꯆꯥꯔꯣꯏ
ꯆꯝꯐꯨꯠ ꯎꯝ ꯆꯝꯐꯨꯠꯅ ꯍꯦꯜꯂꯦ ꯍꯥꯏꯕ
ꯅꯍꯥꯟ ꯑꯩꯈꯣꯏ ꯈꯨꯟꯗ ꯀꯩꯅꯣ ꯎꯝ ꯌꯨꯠꯀꯦ ꯄꯨꯈ꯭ꯔꯤꯗ ꯆꯠꯂꯒ ꯑꯩꯈꯣꯏ ꯄ꯭ꯔꯦꯁꯤꯗꯦꯟ ꯃꯌꯨꯝꯗ ꯍꯥꯟꯅꯒꯤ ꯄ꯭ꯔꯦꯁꯤꯗꯦꯟꯗꯣ ꯑꯗꯨꯗ ꯆꯠꯂꯒ ꯑꯩꯈꯣꯏ ꯐꯥꯔ ꯉꯥ ꯐꯥꯔꯒ ꯀꯩꯅꯣ ꯇꯧꯕꯗ ꯈꯪꯕ꯭ꯔꯥ ꯅꯪ ꯆꯠꯄꯗꯣ
ꯑꯩ ꯆꯠꯇꯦ
ꯅꯪ ꯌꯥꯎꯗ꯭ꯔꯣ
ꯎꯝ
ꯏꯆꯦ ꯏꯆꯦ ꯏꯆꯦꯒꯤ ꯅꯨꯄꯥꯅ ꯄ꯭ꯔꯖꯦꯟ ꯄꯨꯔꯤꯉꯩꯗ ꯅꯪ ꯆꯠꯇ꯭ꯔꯣ ꯃꯣꯏ ꯃꯣꯏ ꯑꯩꯈꯣꯏ ꯀꯩꯅꯣ ꯉꯥ ꯐꯥꯔꯒ ꯑꯃ ꯇꯧꯕꯅꯤꯅꯦ ꯃꯌꯨꯝꯗ ꯊꯣꯡꯑꯒ ꯆꯥꯕꯅꯦꯕ
ꯑꯩ ꯑꯌꯥ ꯑꯩ ꯑꯩ ꯌꯥꯎꯗꯕꯒꯨꯝ ꯇꯧꯋꯦ ꯑꯩ ꯌꯥꯎꯗꯦ ꯃꯣꯏꯗ ꯑꯩ ꯆꯥꯕꯁꯦ ꯎꯝ ꯍꯨꯗ ꯍꯨꯏ ꯃꯈꯣꯡ ꯆꯥꯕꯗꯣ ꯑꯣ ꯑꯁꯤꯗꯤ ꯆꯥꯏ ꯎꯝ
ꯍꯈꯣꯏ ꯆꯥꯔꯒ ꯑꯩ ꯆꯥꯗꯕꯗꯣ ꯑꯗꯨꯒ ꯉꯥ ꯉꯥ ꯑꯣꯏꯅ ꯑꯩꯩꯅ ꯑꯩꯒꯤ ꯀꯅꯥ ꯀꯅꯥꯒꯤꯔ ꯑꯩꯒ ꯀꯅꯥꯔ ꯏꯕꯥꯅꯤꯒꯤ ꯇꯧꯗ
ꯈꯪꯗꯦ ꯏꯆꯦ ꯑꯃꯔꯛ ꯈꯪꯗꯦ
ꯑꯗꯨ ꯑꯗꯨ ꯅꯄ꯭ꯔꯨꯝ ꯊꯣꯡꯕꯗꯣ ꯑꯗꯨ ꯑꯦꯗ ꯀꯩꯅꯣ ꯃꯩꯒꯤ ꯀꯔꯤ ꯀꯩ ꯍꯥꯏꯕ ꯎꯐꯨꯟ ꯑꯃ ꯇꯥꯕꯗꯣ ꯃꯩ ꯃꯩ ꯑ ꯃꯩꯒꯤ ꯀꯩꯅꯩꯅꯣ ꯑꯗꯨꯗꯣ ꯑꯗꯨꯅ ꯁꯦꯡꯗꯣꯛꯑꯒ ꯆꯥꯕꯗꯣ ꯑꯁꯇ ꯂꯩ ꯈꯜꯂꯒ ꯃꯣꯏꯗꯣ ꯎꯝ ꯊꯥꯎꯁꯨ ꯉꯧꯗꯕꯤꯗꯔꯥ ꯈꯪꯗꯦ
ꯎꯝ
ꯀꯥꯎꯔꯦ ꯑꯁ ꯆꯥꯅꯤꯡꯗꯕꯁꯤꯗꯤ ꯍꯩꯅꯗꯦ
ꯍꯣꯏꯅꯦ ꯑꯩꯗꯤ ꯎꯝ ꯆꯥꯛꯈꯨꯝ ꯐꯥꯎ ꯑꯩꯗꯤ ꯄꯨꯟꯕ ꯍꯦ ꯇꯜꯂꯦ ꯑꯗꯨꯗ
ꯎꯝ ꯎꯝ
ꯑꯣ
ꯆ ꯀꯨꯝꯕ
ꯇꯂꯦ
ꯑꯩꯅ ꯑꯩꯅ ꯆꯥꯅꯤꯡꯗꯕ ꯌꯦꯟꯁꯥꯡꯒꯨꯝꯕ ꯀꯔꯤꯒꯨꯝꯕ
ꯑꯁ ꯑꯩ ꯀꯩꯅꯣ ꯑꯉꯥꯡ ꯑꯉꯥꯡ ꯃꯃꯥꯒꯤꯒꯨꯝꯕꯀꯣ
ꯎꯝ
ꯑꯗꯨ ꯈꯪꯗꯦ ꯑꯗꯣ
ꯎꯝ
ꯎꯝ ꯐꯅꯦꯛꯀꯤ ꯍꯥꯏ ꯐꯅꯦꯛꯀꯤꯗꯣ ꯅꯪ ꯑ ꯑꯩꯈꯣꯏ ꯎꯝ ꯏꯕꯥꯅꯤꯒꯤ ꯏꯃꯥꯟꯅꯕꯤꯗꯣ ꯑꯗꯨꯗ ꯍꯥꯏꯌꯦ ꯍꯥꯏꯕ꯭ꯔꯥꯅ
ꯍꯥꯏꯗꯦ
ꯍꯥꯏꯒꯦ ꯈꯂꯤ ꯈꯂꯦ ꯈꯜꯂꯤꯅꯦ ꯍꯥꯏꯕ꯭ꯔꯣ ꯑꯗꯨꯒ ꯍꯥꯏꯔꯦ ꯍꯥꯏꯕ꯭ꯔꯣ
ꯍꯥꯏꯒꯦ ꯈꯟꯕꯅꯦ ꯍꯧꯖꯤꯛ ꯍꯧꯖꯤꯛ ꯅꯠꯇꯦꯗꯥ
ꯍꯥꯏꯗꯤ ꯍꯥꯏꯗ꯭ꯔꯤꯀꯣ ꯑꯗꯣ ꯃꯥ ꯍꯟꯗꯛꯇꯤ ꯁꯪꯗꯧꯗ ꯃꯥꯟꯗꯦꯀꯣ ꯑꯗꯣ ꯍꯥꯏꯗꯤ ꯍꯥꯏꯌꯣ
ꯑꯣ
ꯅꯪꯅ ꯄꯥꯝ ꯅꯪꯁꯨ ꯁꯥꯎꯅꯣ ꯀꯧ ꯄꯩꯁꯥ ꯇꯤꯡꯅꯕ
ꯑꯣ ꯑꯩ ꯁꯥꯕ ꯑꯩ ꯁꯑꯩꯗꯤ ꯐꯖꯅ ꯁꯥꯕ ꯍꯥꯏꯩꯇꯦꯕ
ꯑꯗꯣ ꯐꯖꯕ ꯌꯥꯎꯔꯗꯤ ꯐꯣꯇꯣꯒꯨꯝꯕ ꯊꯥꯔꯛꯎꯅꯦ ꯌꯦꯡꯒꯦ ꯂꯩꯗꯅ ꯎꯝ ꯅꯣꯏ ꯅꯣꯏꯗ ꯁꯦꯠꯅꯕ꯭ꯔꯕ ꯄꯥꯛ ꯀꯩꯅꯣ ꯇꯧꯔꯝꯃꯣꯏꯌꯦ ꯐꯅꯦꯛꯒꯨꯝꯕ ꯑꯥ ꯁꯦꯠꯂꯝꯃꯣꯏ ꯍꯥꯏꯗꯤ ꯃꯣꯏ ꯗ꯭ꯔꯦꯁꯀꯨꯝꯕꯀꯣ ꯑꯗꯨꯝ ꯁꯦꯟꯅꯔꯝꯒꯅꯤꯀꯣ ꯎꯝ ꯑꯗꯨ ꯅꯪ ꯑꯗꯨ ꯅꯪꯗꯤ ꯁꯦꯠꯄ꯭ꯔꯕ
ꯁꯦꯠꯂꯣ ꯅꯪꯗꯤ ꯐꯖꯅ ꯁꯦꯠꯇꯕ
ꯎꯝ ꯁꯦꯖꯕꯅ ꯌꯥꯝꯃꯦꯕ
ꯃꯐꯝ ꯃꯐꯝꯒꯤ ꯑꯣꯏꯕꯅꯤꯅꯀꯣ
ꯎꯝ ꯇꯣꯉꯥꯟ ꯇꯣꯉꯥꯟꯕꯒꯤꯀꯣ ꯑꯩꯁ
ꯆꯠꯅꯕ ꯍꯥꯏꯕꯗꯤ ꯂꯩꯕꯅꯤꯅ
ꯑꯍꯜ ꯑꯍꯟꯁꯤꯅ ꯎꯝ ꯈꯣꯏ ꯈꯨꯟꯗꯗꯤ ꯑꯗꯨꯝ ꯇꯧꯔꯗꯤ ꯑꯩꯁ ꯕꯂꯥ ꯕꯨꯂꯤ ꯕꯂꯥ ꯕꯂꯥ ꯇꯧꯔꯅꯤ
ꯍꯣꯏ ꯑꯩꯈꯣꯏ ꯑꯩꯈꯣꯏꯔꯣꯝꯗꯗꯤ ꯑꯗꯨꯃꯥꯏ ꯗ꯭ꯔꯦꯁꯀꯨꯝꯕ ꯗ꯭ꯔꯦꯁ ꯀꯨꯝꯕ ꯈꯔ ꯈꯔ ꯀꯣꯠꯄꯒ ꯍꯥꯕꯗꯤ ꯑꯁ ꯉꯥꯡꯅꯒꯗꯕ ꯃꯤꯁꯤꯡꯗꯣ
ꯎꯝ ꯁꯨꯛꯌꯥ ꯌꯥꯔꯣꯏ ꯍꯣꯏ ꯆꯨꯝꯗꯤ ꯆꯨꯝꯃꯦ ꯑꯩꯈꯣꯏ ꯄꯨꯟꯇꯅ ꯇꯧꯕꯗꯣ ꯑꯁꯤ ꯑꯩꯈꯣꯏ ꯈꯨꯟꯗꯅ ꯐꯔꯦꯗ ꯑꯁꯤꯗꯗꯤ ꯑꯁ ꯇꯧꯅꯤꯡ ꯇꯧꯅꯤꯡꯕ ꯑꯣꯏ
ꯂꯩꯕ ꯂꯩꯇꯕ ꯂꯩꯗꯅꯀꯣ ꯈꯦꯠꯅ ꯀꯩ ꯍꯥꯏꯁꯤꯔꯥ ꯑꯥ ꯈꯦꯠꯅꯗꯕ ꯂꯩꯗꯅ ꯑꯗꯨ ꯃꯤ ꯂꯣꯏꯅꯃꯛ ꯆꯞ ꯃꯥꯟꯅꯔꯒ ꯎꯌꯦꯕ
ꯎꯝ
ꯐꯩꯗ ꯁꯤꯅ ꯏꯆꯝ ꯆꯝꯅ ꯀꯣ ꯆꯝꯅ ꯍꯤꯡꯗꯅ ꯐꯕꯅꯤ ꯍꯥꯏ ꯐꯥꯏ ꯇꯔ ꯀꯔꯤꯁꯨ ꯂꯩꯇꯕꯤꯗ ꯑꯥ ꯂꯩꯗꯃꯤ ꯑꯗꯨꯃꯥꯏ ꯇꯧꯕ ꯂꯩꯗꯅ ꯃꯌꯨꯝꯗꯗꯤ ꯀꯦꯝ ꯃꯌꯨꯝꯗꯗꯤ ꯀꯝꯇ ꯂꯩꯇ꯭ꯔꯒ ꯀꯔꯤꯒꯨꯝꯕꯗ ꯂꯩꯗꯅ ꯇꯧꯕ ꯃꯤ ꯌꯥꯎꯋꯦꯕ ꯀꯟꯅꯗꯤꯀꯣ
ꯎꯝ ꯎꯝ ꯆꯉꯒꯦ
ꯍꯣꯏ ꯂꯩ ꯍꯥꯏꯗꯤ ꯑꯩꯈꯣꯏ ꯌꯨꯝ ꯂꯩꯗ꯭ꯔꯁꯨ ꯍꯣꯏ ꯐꯤꯔꯣꯗꯤ ꯂꯩꯅꯤꯡꯉꯥꯏꯗꯤ ꯗꯔꯀꯥꯔ ꯑꯣꯏꯌꯦꯀꯣ ꯑꯗꯨ ꯑꯣꯏꯔꯁꯨ ꯀꯥ ꯍꯦꯟꯖꯤꯟꯕ ꯌꯥꯎꯋꯦꯕ ꯀꯥ ꯍꯦꯟꯖꯤꯟꯅꯤꯡꯉꯥꯏ ꯂꯩꯇꯦꯕ ꯑꯃ ꯍꯣꯏ ꯃꯤ ꯆꯠꯊꯣꯛꯄ ꯀꯥꯟꯗ ꯃꯤꯅ ꯌꯦꯡꯕ ꯑꯃ ꯑꯅꯤꯗꯤ ꯂꯩꯕꯁꯤ
ꯎꯝ ꯍꯣꯏꯅꯦ ꯑꯩꯗꯤ ꯆꯥꯔꯖ ꯆꯠꯄ ꯀꯥꯟꯗ ꯐꯅꯦꯛ ꯁꯦꯠꯄꯅ ꯐꯖꯩꯗ
ꯎꯝ ꯅꯪ ꯐꯅꯦꯛꯇ ꯅꯪ ꯀꯔꯤ ꯁꯦꯠꯄ꯭ꯔꯥ ꯑꯗꯨꯗꯤ
ꯍꯣꯏ ꯗ꯭ꯔꯦꯁ ꯎ ꯐꯅ ꯐꯅꯦꯛ ꯌꯥꯝ ꯁꯦꯠꯇꯦ
ꯑꯣ ꯀꯔꯤ
ꯁꯦꯠꯇꯕꯅ ꯐꯔꯦ ꯌꯥꯝꯃꯦꯕ ꯑꯗꯣ ꯎꯝ ꯃꯤꯅ ꯁꯦꯠꯇꯕ ꯏꯊꯟꯇ ꯁꯦꯠꯄꯗꯣ ꯑꯩꯁꯨ ꯏꯀꯥꯏ
ꯎꯝ ꯑꯣ ꯅꯣꯢ ꯀꯔꯤ ꯁꯦꯠꯕ ꯑꯗꯨꯗꯤ ꯗ꯭ꯔꯦꯁ
ꯑꯩ ꯗ꯭ꯔꯦꯁꯀꯨꯝꯕ ꯈꯣꯡꯀꯔꯥꯎꯒꯨꯝꯕ ꯑꯗꯨꯝ ꯐꯣꯔꯃꯦꯜ ꯂꯩꯀꯣ ꯑꯗꯨꯝ ꯐꯣꯔꯃꯦꯟꯅ ꯌꯥꯝꯅ ꯑꯗꯨꯝ ꯆꯠꯂꯦ
ꯀꯥꯏ
ꯍꯣꯏ ꯏꯅꯦ
ꯍꯣꯏ ꯏꯁꯇꯦꯟꯗꯔꯠ ꯑꯃꯗꯅꯦꯕ
ꯏꯁꯇꯦꯟꯗꯔꯅꯦꯅ ꯀꯔꯤ ꯏꯁꯇꯦꯟꯗꯔꯅꯣ ꯈꯪꯗꯦ
ꯍꯣꯏ ꯃꯤ ꯆꯠꯅꯕ ꯂꯩꯗꯅ ꯃꯐꯝ ꯃꯐꯝꯗꯒꯤ ꯂꯩꯗꯅꯀꯣ ꯑꯩꯈꯣꯏꯒꯤ ꯂꯩꯐꯝ ꯑꯁꯤꯗ ꯆꯠꯅꯕ ꯑꯩꯈꯣꯏ ꯈꯨꯟꯗꯒꯤ ꯆꯠꯅꯕ ꯑꯁꯣꯝꯗ ꯅꯪꯒꯤ ꯑꯩꯈꯣꯏ ꯈꯨꯗꯒꯤ ꯆꯠꯅꯕꯗꯣ ꯅꯣꯏ ꯔꯣꯝꯗ ꯑꯩꯈꯣꯏ ꯆꯠꯅꯕꯅꯦ ꯍꯥꯏꯅ ꯇꯧꯕ ꯌꯥꯗꯦꯕ
ꯎꯝ ꯑꯗꯨꯅꯤ ꯑꯗꯨ ꯇꯧꯕꯒꯤ ꯎꯄꯥꯏ ꯂꯩꯇꯗꯅ ꯇꯧꯕꯅꯤꯗ
ꯐꯖꯅ ꯐꯖꯅ ꯂꯩꯌꯨꯒꯣ